ꯇꯥꯕ꯭ꯔꯣ
ꯍꯣꯏ ꯇꯥꯏꯌꯦ ꯕ꯭ꯔꯣ ꯅꯠꯇꯦ
ꯀꯩꯅꯣ ꯕ꯭ꯔꯣ ꯑꯣꯏꯔꯝꯗꯕ꯭ꯔꯣ
ꯍꯣꯏ
ꯍꯜꯂꯣ
ꯉꯛ
ꯉꯥꯏꯌꯣꯀꯣ ꯃꯈꯣꯟ ꯈꯔ ꯇꯛꯅ ꯇꯥꯏ
ꯑꯣ
ꯈ꯭ꯔ ꯀꯟꯅ ꯉꯥꯡꯕꯩꯌꯣꯅꯦ
ꯀꯟꯅ ꯉꯥꯡꯉꯦ ꯅꯪꯒꯤ ꯕꯦꯛꯒ꯭ꯔꯥꯎꯟꯗꯁꯨ ꯇꯥꯏꯌꯦ ꯃꯈꯣꯟ
ꯑꯩꯒꯤ ꯕꯦꯛꯈ꯭ꯔꯥꯎꯟꯗꯒꯤꯗꯤ ꯀꯟꯅ ꯇꯥꯕ꯭ꯔꯣ
ꯍꯣꯏ ꯈꯔ ꯀꯟꯅ ꯇꯥꯏ
ꯑꯣ ꯑꯩꯅ ꯕꯦꯛꯒ꯭ꯔꯥꯎꯟꯁꯤ ꯇꯥꯔꯅꯨ ꯍꯥꯏꯔꯅꯦ ꯇꯥꯜꯍꯜꯅꯨ ꯍꯥꯏꯈ꯭ꯔꯝꯅꯤ ꯑꯩꯗꯤ
ꯑꯗꯨ ꯇꯨꯃꯤꯟ ꯂꯩꯈ꯭ꯔꯦ
ꯍꯣꯏ ꯇꯨꯃꯤꯟꯅ ꯑꯗꯨ ꯎꯝ ꯅꯪꯒꯤꯗꯤ ꯕꯦꯛꯒ꯭ꯔꯥꯎꯟꯅꯦ ꯍꯥꯏꯔꯒ ꯅꯪꯒꯤ ꯃꯈꯣꯟ ꯈꯔ ꯇꯞꯄ ꯃꯥꯜꯂꯦ
ꯆꯥ ꯑꯩꯅ ꯀꯟꯅ ꯉꯥꯡꯗꯕꯩ ꯑꯣꯏꯔꯝꯅꯦ
ꯈꯪꯗꯦ ꯃꯣꯏ ꯈ꯭ꯔ ꯀꯟꯅ ꯉꯥꯡꯉꯣ ꯅꯠꯇꯕ ꯃꯣꯏꯒꯤꯀꯣ ꯑꯦꯞ ꯅꯃꯥꯗꯦ ꯑꯩꯅ ꯈꯟꯕꯗ ꯍꯥꯏꯕꯗꯤ ꯎꯝ ꯃꯔꯛꯇꯗꯤ ꯑꯗꯨꯃꯥꯏ ꯇꯞꯄꯅꯦꯕ
ꯎꯝ
ꯑꯗꯣ ꯀꯅꯥ ꯃꯤ ꯑꯃꯒꯤ ꯇꯞꯄ ꯑꯃꯒꯤꯅ ꯀꯟꯕ
ꯆꯥ ꯑꯩꯒꯤꯗꯤ ꯁꯦꯡꯅ ꯇꯥꯏꯌꯦ
ꯑꯣ ꯇꯨꯗꯤ ꯑꯩꯅꯗꯤ ꯈꯔ ꯁꯦꯡꯅ ꯇꯥꯗ꯭ꯔꯕ ꯃꯥꯜꯂꯦ
ꯈꯣꯌꯥ
ꯑꯩꯁꯨ ꯅꯪꯉꯣꯟꯗ ꯂꯣꯏꯅ ꯔꯤꯂꯥꯏ ꯇꯧꯔꯗꯣꯏꯅꯦ ꯅꯪꯅ ꯍꯥꯏꯔꯛꯄ ꯇꯥꯔꯦ ꯋꯥꯔꯤꯁꯤꯡꯁꯨ ꯂꯣꯏꯅꯃꯛ ꯑꯩꯗꯤ ꯌꯥꯝ ꯉꯥꯡꯕ ꯍꯩꯇꯦ ꯑꯗꯨꯒꯤ
ꯑꯕꯣ ꯍꯟꯊꯥꯒꯅꯤ ꯑꯩ ꯑꯩ ꯑꯩꯒꯤ ꯕꯣꯂꯨꯝꯁꯦ ꯐꯨꯜꯗꯤ ꯃꯥꯜꯂꯕ ꯃꯥꯜꯂꯤꯗ ꯑꯁꯤꯛꯐꯥꯎꯗꯤ ꯕꯣꯂꯨꯝꯗꯤ ꯐꯨꯜ ꯑꯣꯏꯔꯦ
ꯗꯨ ꯑꯣꯏꯔꯥꯁꯨ ꯁꯦꯡꯅ ꯇꯥꯗ꯭ꯔꯤ
ꯎꯝ ꯍꯣꯏ ꯇꯞꯅ ꯇꯥꯕ ꯑꯗꯨꯒꯤ ꯀꯩ ꯍꯥꯏꯕ꯭ꯔꯣ ꯐꯖꯅ ꯇꯥꯗꯕꯀꯣ ꯑꯗꯨꯏꯅꯤꯗ
ꯎꯝ
ꯍꯣꯏ ꯑꯗꯨ ꯑꯦꯗꯖꯁ ꯇꯧꯔꯁꯦ ꯑꯗꯨꯝ ꯌꯥꯔꯦ
ꯍꯣꯍꯣꯏ ꯎꯝ ꯍ ꯍꯧꯖꯤꯛꯇꯤ ꯑꯍꯤꯡ ꯑꯣꯏꯔ ꯅꯤꯅ ꯆꯥꯛ ꯆꯥꯔꯕ꯭ꯔꯣ ꯍꯪꯕ ꯉꯛ ꯉꯥꯏꯔꯦꯅ ꯑꯇꯩ ꯍꯪꯅꯤꯡꯉꯥꯏ ꯂꯩꯇ꯭ꯔꯁꯨ
ꯆꯥꯕꯕꯨꯗꯤ ꯇꯣꯛꯈ꯭ꯔꯦ
ꯇꯣꯛꯈ꯭ꯔꯦꯅꯦ ꯆꯥꯗ꯭ꯔꯤ ꯑꯩꯈꯣꯏꯗꯤ
ꯑꯁ ꯊꯦꯡꯉꯤ ꯍꯦ
ꯍꯣꯏ ꯃꯍꯧꯁꯥꯒꯤ ꯊꯦꯡ ꯊꯦꯡꯅ ꯆꯥꯏꯌꯦ ꯑꯗꯨꯏ
ꯎꯝ ꯍꯨꯝ ꯃꯊꯟꯗ ꯂꯩꯕꯩꯔꯥ ꯑꯥ ꯐꯦꯝꯂꯤꯒ ꯂꯩꯕꯩꯔꯥ
ꯐꯦꯝꯂꯤꯒ ꯂꯩꯗ
ꯑꯩꯒꯤ ꯃꯅꯥꯛꯇ ꯂꯩꯕ ꯃꯤꯁꯤꯡꯁꯦ
ꯍꯣꯏ
ꯂꯥꯡꯒꯅꯨ ꯍꯥꯏꯔꯗꯤ ꯍꯦꯟꯅ ꯍꯦꯟꯅ ꯂꯥꯡꯈꯠꯂꯛꯄꯀꯣ ꯎꯄꯥꯏ ꯂꯩꯇꯕ ꯍꯥꯏꯕ ꯇꯥꯔꯦ
ꯎꯝ ꯅꯣꯛꯅꯤꯡꯕꯥ ꯃꯥꯜꯂꯦ ꯃꯣꯏꯁꯨ ꯃꯤꯉꯣꯟꯗꯥ ꯀꯣꯜ ꯇꯧꯔ ꯂꯩꯕꯒꯤ ꯈꯪꯗꯕ ꯃꯤꯕꯨ
ꯂꯥꯡꯒꯅꯨ ꯍꯥꯏꯔꯗꯤ ꯍꯦꯟꯅ ꯍꯦꯟꯅ ꯂꯥꯡꯅꯤꯡꯉꯛꯄ ꯖꯥꯠꯇꯣ ꯅꯣꯛꯀꯅꯨ ꯍꯥꯏꯔ ꯗꯤ ꯍꯦꯟꯅ ꯅꯣꯛꯅꯤꯡ ꯖꯥꯠꯇꯣ ꯇꯧꯔ ꯂꯩꯔꯦꯕ
ꯐꯩꯅꯦ ꯀꯩꯅꯣ ꯀꯩ ꯃꯊꯦꯜ ꯆꯥꯔꯒꯦ
ꯉꯥꯁꯤꯗꯤ ꯀꯩꯅꯣ ꯃꯩꯇꯩꯂꯣꯟꯗ ꯀꯩ ꯀꯧꯕ꯭ꯔꯣ ꯑꯗꯨꯗꯣ ꯃꯨꯛ ꯈꯪꯗ꯭ꯔꯤꯅꯦ ꯎꯝ ꯕꯦꯝꯕꯨ ꯁꯨꯠꯀꯤ ꯑꯃ ꯀꯩꯅꯣ ꯅꯣꯏ ꯑꯣꯛꯁꯥꯒꯒ ꯌꯥꯝ ꯆꯥꯅꯕ ꯖꯥꯠ ꯇꯣ ꯍꯥꯥ
ꯁꯣꯏꯕꯨꯝ
ꯑꯥ ꯁꯣꯏꯕꯨꯝ ꯗꯣ ꯍꯣꯏ ꯍꯣꯏ
ꯑꯆꯥ ꯌꯥꯝ ꯍꯥꯎꯅꯤꯅꯦ
ꯍꯣꯏ ꯑꯗꯨ ꯑꯣꯛꯁꯥꯒꯗꯤ ꯆꯥꯗ꯭ꯔꯤ꯫ ꯎꯄꯥꯏ ꯂꯩꯈꯤꯗ꯭ꯔꯦ ꯑꯣꯛꯁꯥꯒ ꯆꯥꯊꯔꯗꯤ ꯈꯔ ꯌꯥꯒꯗꯧꯕꯖꯥꯅꯦꯕ ꯑꯗꯣ
ꯍꯣꯏ ꯍꯥꯎꯕꯅꯦꯗ ꯑꯗꯨꯁꯨ ꯑꯩꯈꯣꯏꯗꯤꯀꯣ ꯁꯣꯛ ꯇꯥꯏꯞꯇ ꯉꯧꯋꯦ ꯑꯗꯨꯗꯨ ꯊꯥꯎꯗ ꯑꯂꯨꯒ ꯊꯝꯃꯒꯀꯣ
ꯎꯝ ꯍꯣꯏ ꯑꯗꯨꯒꯤ ꯃꯑꯣꯡꯗꯣ ꯑꯣꯏꯅ ꯏꯁꯃꯦꯁ ꯇꯧꯈ꯭ꯔꯦ ꯎꯄꯥꯥꯏ ꯂꯩꯇ꯭ꯔꯕ ꯍꯥꯏꯇꯥꯔꯦ
ꯑꯁ ꯑꯩꯗꯤ ꯌꯥꯝ ꯄꯥꯝꯃꯤꯅ ꯅꯪꯗꯤ ꯄꯥꯝꯗꯕ꯭ꯔꯣ
ꯑꯗꯨꯝ ꯍꯥꯎꯋꯦ ꯍꯥꯎꯋꯦ ꯑꯗꯨꯗꯣ
ꯋꯥ
ꯑꯗꯣ ꯁꯤꯗꯗꯤ ꯇꯥꯡ ꯇꯥꯡꯅ ꯌꯣꯜꯜꯂꯦꯕꯀꯣ ꯑꯗꯣ ꯑꯩꯈꯣꯏꯁꯨ ꯑꯝ ꯃꯤ ꯑꯃꯅ ꯄꯤꯔꯛꯄꯅꯦꯕ ꯉꯁꯤꯁꯦ
ꯑꯣ
ꯃꯣꯏ ꯆꯥꯕ ꯌꯦꯡꯉꯣ ꯍꯥꯏꯅ ꯑꯗꯣ ꯄꯔꯐꯦꯛ ꯇꯥꯔꯦ
ꯍꯣꯏ ꯑꯁ ꯍꯪꯕꯤꯅꯤꯉꯥꯏ ꯀꯩꯝ ꯂꯩꯇꯦꯗ ꯑꯁꯦꯡꯕ ꯍꯪꯕꯤꯅꯉꯥꯏ ꯀꯩꯝ ꯂꯩꯇꯦ ꯍꯥꯏꯕ
ꯍꯪꯕꯤꯅꯤꯡꯉꯥꯏ ꯑꯁ ꯀꯩꯅꯣꯍꯦ ꯇꯣꯄꯤꯛ ꯈꯔ ꯈꯔ ꯐꯖ ꯐꯖꯕ ꯄꯨꯊꯣꯛꯑꯣ ꯀꯩꯅꯣ
ꯅꯪ ꯄꯨꯊꯣꯛꯑꯣ ꯀꯩꯅꯣ ꯅꯪ ꯅꯨꯄꯥꯅꯤ ꯀꯩꯅꯣ
ꯀꯣꯏꯁꯟꯒꯤ ꯑꯟꯁꯔꯁꯦ ꯀꯣ ꯀꯔꯤꯗꯒꯤ ꯍꯧꯁꯤꯔꯥ ꯑꯗꯨꯗꯤ ꯐꯔꯦ ꯐꯔꯦ ꯇꯨꯗꯦꯁꯦ ꯇꯣꯄꯤꯛꯁꯦ ꯍꯧꯖꯤꯛ ꯀꯥꯟꯗꯤ ꯀꯩꯀꯩ ꯇꯧꯔꯤ ꯏꯁ ꯀꯩꯀꯩ ꯇꯝꯈ꯭ꯔꯦ ꯀꯩꯀꯩ ꯅꯤꯡꯉꯥꯏ ꯋꯥꯠꯂꯤ
ꯂꯨꯍꯣꯡꯅꯤꯉꯥꯏ ꯉꯥꯛ ꯉꯥꯏꯔꯦꯗ ꯂꯨꯍꯣꯡꯅꯤꯉꯥꯏ ꯉꯥꯛ ꯉꯥꯏꯔꯦꯗ
ꯑꯁ ꯌꯨꯝ ꯄꯥꯟꯅꯤꯡꯉꯥꯏ ꯈꯛ ꯉꯥꯏꯔꯕꯣ
ꯍꯣꯏ ꯀꯗꯔ ꯇꯧꯕꯅꯤꯗ ꯋꯥꯠꯂꯤꯗ ꯀꯟꯅ ꯆꯠ ꯊꯔꯤ ꯂꯥꯏꯔꯤꯛꯀꯤ ꯀꯟꯅ ꯆꯠꯊꯔꯤ ꯌꯥꯝ ꯈꯔ ꯋꯥꯠꯂꯤ ꯑꯦ ꯌꯥꯝ ꯋꯥꯠꯂꯤ ꯍꯣꯏ
ꯀꯔꯝ ꯀꯔꯝꯕ ꯂꯦꯚꯦꯜ ꯐꯥꯎ ꯆꯠꯊꯔꯤꯒꯦ
ꯃꯌꯥꯏꯗꯤ ꯁꯨꯔꯛꯈ꯭ꯔꯦ ꯇꯪꯈꯥꯏꯗꯤ ꯋꯥꯠꯂꯤ
ꯑꯗ ꯒ꯭ꯔꯦꯖꯨꯑꯌꯦꯁꯟ ꯇꯧꯔ ꯂꯩꯕ꯭ꯔꯣ
ꯍꯣꯏ
ꯑꯆꯥ
ꯅꯪꯗꯤ ꯂꯣꯏꯔꯕꯣ ꯑꯩ ꯃꯣꯏ ꯁꯨꯃꯥꯏꯅ ꯍꯪꯕ ꯌꯥꯕ꯭ꯔꯣ ꯃꯣꯏ ꯍꯪꯕ ꯌꯥꯗꯦ ꯍꯥꯏꯗꯥꯏ
ꯑꯗꯨ ꯀꯩꯁꯨꯗꯤ ꯀꯥꯏꯗꯕꯗꯤ ꯃꯥꯜꯂꯦ ꯑꯩ ꯈꯟꯕꯗ ꯍꯥꯏꯕꯗꯤ ꯎꯝ ꯑꯩꯒꯤ ꯑꯦꯛꯁꯄꯤꯔꯤꯌꯦꯟꯁ ꯃꯇꯨꯡ ꯏꯟꯅꯀꯣ ꯁꯤꯁ
ꯑꯣ
ꯏꯁꯨꯗꯤ ꯌꯥꯝ ꯀꯟꯗꯤ ꯂꯩꯇꯕꯗꯤ ꯃꯥꯜꯂꯦ ꯑꯗꯨꯁꯨ ꯌꯥꯝꯅ ꯍꯦꯟꯕꯗꯤ ꯍꯪꯕꯤꯗꯕꯀꯣ
ꯑꯩꯗꯤ ꯑꯩꯈꯣꯏ ꯏꯔꯥꯡ ꯌꯥꯝ ꯇꯧꯕ ꯃꯐꯝꯗ ꯂꯩꯌꯦ
ꯎ ꯍꯝ
ꯗꯤ ꯑꯦꯝꯗ ꯇꯝꯃꯦ ꯍꯣꯏ
ꯌꯥꯏ ꯌꯥꯏ ꯑꯗꯨꯅꯦ ꯈꯔ ꯂꯩꯕ ꯅꯨꯡꯉꯥꯏꯔꯝꯅꯤꯗ
ꯍꯣꯏ ꯑꯁ ꯑꯩꯗꯤ ꯍꯥꯏꯅꯤꯉꯥꯏꯐꯥꯎ ꯈꯔ ꯌꯨꯅꯣ ꯋꯤꯌꯠ ꯑꯣꯏꯌꯦ ꯍꯥꯏꯕꯗꯤ ꯑꯩꯅ ꯁꯣꯏꯔꯒ ꯍꯥꯏꯔꯒ ꯃꯤꯒꯤꯗꯃꯛꯇ ꯑꯃꯨꯛꯇꯪ ꯁꯣꯏꯒꯦꯔꯥ ꯍꯥꯏꯕꯗꯣꯀꯣ
ꯑꯗꯨꯒꯨꯝꯕ ꯏꯁꯨ ꯂꯩꯇꯦꯗ ꯀꯩꯁꯨ ꯇꯧꯗꯕꯅꯤ ꯑꯗꯨꯁꯨ ꯍꯣꯏ ꯑꯇꯩ ꯍꯦꯟꯕꯀꯣ ꯎꯝ ꯀꯥꯟꯅꯗꯕ ꯗꯤꯞ ꯑꯣꯏꯅꯗꯤ ꯀꯩꯁꯨ ꯌꯥꯝꯅ ꯍꯥꯏꯕꯤꯗ꯭ꯔꯕꯀꯣ ꯑꯗꯣ ꯑꯇꯩ ꯑꯦꯅꯤ ꯇꯣꯄꯤꯛ ꯇꯤ ꯑꯗꯨꯝ ꯂꯣꯏ ꯗꯤꯁꯀꯁ ꯇꯧꯕ ꯌꯥꯕꯖꯥꯠꯅꯤꯗ
ꯍꯣꯋꯥ ꯈꯪꯗꯦ ꯄꯇꯧ ꯇꯧꯔ ꯂꯣꯏꯔꯦ ꯀꯩꯅꯣ ꯑꯩꯁꯨ ꯁꯤꯒꯤ ꯄꯥꯠꯇꯅꯤ ꯑꯁ ꯋꯥꯗꯤ ꯋꯥꯏꯌꯦ ꯃꯤꯕꯨ ꯋꯥ ꯉꯥꯡꯅꯕꯁꯨꯀꯣ ꯃꯍꯧꯁꯥꯒꯤ ꯃꯤꯕꯨ ꯌꯥꯝ ꯉꯥꯡꯕ ꯃꯤ ꯖꯥꯠꯇꯣ ꯑꯣꯏꯗꯕꯅꯤꯅꯀꯣ
ꯎꯝ
ꯉꯥꯡꯐꯝ ꯈꯪꯗꯦ ꯁꯦꯡꯕ
ꯍꯣꯏ ꯑꯗꯨ ꯃꯔꯛꯇꯗꯤ ꯀꯩꯅꯣ ꯎꯝ ꯑꯗꯨꯝ ꯈꯪꯗꯦ ꯔꯦꯟꯗꯝ ꯑꯣꯏꯕ ꯃꯤ ꯑꯃꯒ ꯀꯣ ꯑꯥ ꯏꯟꯇꯔꯦꯛ ꯇꯧꯕꯁꯨ ꯑꯗꯨꯝ ꯅꯨꯡꯗꯤ ꯅꯨꯡꯉꯥꯏꯕꯅꯤꯗ ꯑꯃꯔꯣꯝ ꯍꯥꯏꯔꯗꯤꯀꯣ ꯃꯔꯛꯇ ꯑ ꯀꯥꯟꯅꯗꯕ ꯃꯇꯝꯗꯤ ꯈꯪꯗ꯭ꯔꯦꯀꯣ ꯆꯤꯟꯕ ꯃꯇꯝꯗꯗꯤ ꯈꯪꯗ꯭ꯔꯦ
ꯍꯨꯋꯥꯥꯏꯝ
ꯃꯨꯁꯤꯌꯣ ꯍꯥꯏ ꯀꯩꯉꯥꯡꯅꯤꯉꯥꯏꯔꯣ ꯈꯪꯗꯦꯅꯀꯣ ꯑꯗꯨꯝ ꯔꯦꯟꯗꯝ ꯑꯣꯏꯕ ꯑꯃ ꯂꯥꯛꯑꯗꯤ ꯈꯪꯗꯕ ꯑꯃ ꯂꯥꯑꯗꯤ ꯑꯗꯣ ꯌꯨꯝꯗꯀꯨꯝꯕꯥ ꯍꯥ ꯃꯃꯥꯟꯅ ꯕꯒꯨꯝꯕ ꯀꯣ ꯈꯪꯉꯗꯤ ꯄꯉꯥꯡ ꯉꯥꯡꯊꯣꯛꯄ ꯉꯝꯃꯤꯅ
ꯍꯣꯏ ꯆꯨꯝꯃꯦ ꯍꯥꯏꯔꯒ ꯍꯟꯗꯛ ꯅꯣꯏ ꯕꯣꯜ ꯌꯦꯡꯕ꯭ꯔꯣ ꯅꯣꯏ ꯅꯨꯄꯥꯁꯤꯡꯗꯤ
ꯑꯩꯁꯨ ꯌꯥꯝ ꯀꯟꯅ ꯌꯦꯡꯕꯗꯤ ꯅꯠꯇꯦꯗ ꯑꯗꯨ ꯉꯔꯥꯡꯕꯨꯗꯤ ꯌꯦꯡꯉꯦ ꯑꯗꯨ ꯎꯝ ꯄꯣꯔꯇꯨꯒꯥꯜꯒꯤ ꯌꯦꯡꯒꯦ ꯍꯥꯏꯕꯗꯨ ꯑꯃꯨꯛ ꯑꯃ ꯑ ꯀꯩꯅꯣ ꯁ꯭ꯄꯦꯟꯒꯤ ꯌꯦꯡꯉꯝꯕꯅꯦꯕ ꯑꯗꯨꯒꯤ ꯉꯥꯍꯥꯛ ꯇꯨꯝꯃ ꯍꯧꯒꯠꯀꯦ ꯑꯂꯥꯔꯝ ꯊꯝꯅꯦ ꯑꯗꯣ ꯑꯂꯥꯔꯝ ꯈꯣꯡꯗꯕ ꯋꯥꯅꯤꯗ ꯄꯨꯡ ꯁꯕꯦꯟ ꯇꯥꯈ꯭ꯔꯝꯅꯤ ꯄꯨꯡ ꯁꯕꯦꯟ ꯇꯥꯔꯝꯈ꯭ꯔꯕ
ꯂꯣꯏꯔꯦꯗ ꯊꯝꯕ ꯂꯥꯟꯕ ꯑꯣꯏꯔꯝꯅꯤꯌꯦ ꯅꯪꯒꯤ ꯑꯂꯥꯝꯗꯣ
ꯈꯪꯗꯦ ꯑꯩꯁꯨ ꯒ꯭ꯌꯥꯟ ꯇꯥꯗꯦ ꯑꯩꯈꯣꯏ ꯌꯨꯝꯒꯤ ꯃꯤꯁꯤꯡꯁꯨ ꯍꯪꯕꯅꯦ ꯑꯩ ꯑꯦꯂꯥꯝ ꯈꯣꯡꯕ ꯇꯥꯍꯧꯕ꯭ꯔꯥ ꯍꯥꯏꯕ ꯃꯣꯏꯁꯨ ꯉꯁꯤꯗꯤ ꯁꯨꯡꯊꯥ ꯊꯥꯗꯦ
ꯑꯩ ꯑꯩꯁꯨ ꯉꯔꯥꯡ ꯌꯦꯡꯉꯦ ꯁ꯭ꯄꯦꯟꯒꯤꯗꯣ ꯂꯣꯏꯔꯦ ꯇꯪꯈꯥꯏ ꯌꯧꯕꯗ ꯎꯏꯔꯕꯅꯦ ꯑꯩꯗꯤ
ꯑꯗꯨ ꯄꯨꯡ ꯐꯣꯔꯒꯨꯝꯕꯁꯦ ꯈꯔ ꯇꯥꯏꯃꯤꯡꯗꯣ ꯐꯔꯛ ꯇꯥꯏꯌꯦꯕꯀꯣ ꯍꯥꯏꯕꯗꯤ ꯑꯥ
ꯑ
ꯥꯉꯍꯥꯛ ꯇꯨꯝꯊꯕꯒ ꯑꯃꯨꯛ ꯍꯧꯒꯠꯄ ꯐꯔꯛ ꯇꯥꯕ ꯇꯥꯏꯃꯤꯡ ꯑꯃ ꯑꯣꯏꯌꯦꯕ ꯑꯌꯨꯛꯇ ꯑꯃꯨꯛ ꯑꯣꯏꯔꯗꯤ ꯐꯕꯀꯣ ꯑꯌꯨꯛ ꯍꯥꯏꯕꯗꯤ ꯄꯨꯡ ꯐꯥꯏꯞ ꯁꯤꯛꯁꯀꯨꯝꯕ ꯑꯗꯨꯃꯥꯏꯅ ꯑꯣꯏꯔꯗꯤ ꯉꯝꯃꯦꯕ
ꯎꯝ
ꯐꯣꯔ ꯊꯥꯔꯇꯤꯒꯨꯝꯕ ꯐꯣꯔꯒꯨꯝꯕꯗꯤ ꯀꯌꯥꯝ ꯐꯔꯛ ꯇꯥꯕꯀꯣ
ꯍꯨꯍꯥꯢ ꯍꯟꯗꯛ ꯃꯣꯏꯒꯤ ꯇꯥꯏꯃꯤꯡꯁꯦ ꯌꯥꯝ ꯐꯔꯛ ꯇꯥꯏꯌꯦ ꯑꯌꯨꯛ ꯑꯌꯨꯛ ꯑꯌꯨꯛ ꯍꯥꯏꯔꯁꯨ ꯌꯥꯝꯅ ꯉꯟꯕ ꯃꯇꯝꯗ ꯇꯧꯕꯗꯣ ꯌꯥꯝ ꯋꯥꯏꯑꯦꯕ ꯈꯥꯡꯕ ꯉꯝꯗꯦ
ꯅꯣꯏꯗꯤ ꯑꯗꯨꯝ ꯌꯦꯡꯕ꯭ꯔꯥ ꯇꯣꯏꯅ ꯅꯣꯏ
ꯏꯄꯥꯍꯣꯏꯗꯤ ꯐꯖꯅ ꯌꯦꯡꯉꯦ ꯑꯗꯣ ꯑꯩꯗꯤ ꯌꯥꯝ ꯏꯟꯇ꯭ꯔꯦꯁ ꯂꯩ ꯑꯗꯨꯕꯨ ꯏꯃꯥꯟꯕꯤ ꯈꯣꯏꯅ ꯌꯦꯡꯃꯤꯟꯅꯁꯦ ꯈꯣꯠꯁꯦ ꯍꯥꯏꯕꯒꯤꯀꯣ ꯅꯝꯐꯨꯗ ꯌꯦꯡꯕ ꯖꯥꯠꯇꯣ ꯑꯗꯨꯅꯤ
ꯑꯗꯨꯝ ꯍꯦꯟꯅꯗꯤ ꯅꯨꯡꯉꯥꯏꯔꯝꯒꯅꯤꯗ
ꯍꯣꯏ ꯅꯨꯡꯉꯥꯏꯌꯦ ꯑꯗꯨꯒ ꯏꯃꯥꯟꯅꯕꯈꯣꯏ ꯑꯩꯉꯣꯟꯗ ꯍꯪꯕꯗ ꯀꯣꯟꯅꯔꯥ ꯀꯔꯤꯔ ꯍꯪꯕꯗ ꯀꯔꯤ ꯌꯦꯡꯉꯤꯅꯣ ꯆꯩꯔꯛꯄꯗꯁꯨꯀꯣ ꯂꯣꯏꯔꯥꯃꯦ ꯌꯦꯡꯕ ꯍꯩꯇ꯭ꯔꯗꯤ ꯌꯦꯡꯒꯅꯨ ꯍꯥꯏꯕ ꯀꯣꯡꯒꯥꯏꯒꯥ
ꯆꯅꯤ
ꯍꯣꯏ ꯃꯤ ꯄꯨꯜꯂꯒ ꯑꯗꯨꯃꯥꯏꯅ ꯂꯩꯕꯅꯗꯤ ꯍꯣꯏ ꯅꯨꯡꯉꯥꯏꯔꯝꯒꯅꯤ
ꯎꯝ
ꯍꯥꯏꯗꯤ ꯐꯣꯟꯗ ꯐꯣꯟꯗ ꯌꯦꯡꯕꯁꯦ ꯐꯣꯟ ꯑꯩꯒꯤ ꯇꯦꯕ꯭ꯂꯦꯠꯇꯥ ꯌꯦꯡꯕꯗꯨꯀꯣ ꯑꯥ ꯃꯣꯏꯒꯤ ꯊꯥꯔꯠ ꯄꯥꯔꯇꯤ ꯑꯦꯞꯇꯤ ꯃꯥꯜꯂꯦ ꯄꯥꯏꯕꯁꯤꯡꯗꯣ ꯑꯗꯨꯒꯤ ꯑꯥ ꯈꯤꯠ
ꯍꯣꯏ ꯇꯧꯋꯦ
ꯑꯗꯨꯒꯤ ꯌꯦꯡꯕꯗꯣ ꯈꯤꯇꯪ ꯅꯨꯡꯉꯥꯏꯕ ꯋꯥꯠꯂꯦ
ꯎꯝ ꯑꯗꯨꯅꯤ ꯑꯈꯣꯏꯁꯨ
ꯌꯦꯡꯕꯗꯀꯣ ꯈꯔ ꯐꯥꯒꯗꯧ ꯃꯥꯜꯂꯦ
ꯑꯥ ꯇꯤꯚꯤꯁꯨ ꯇꯞꯄꯦ ꯇꯤꯚꯤꯗꯣ ꯈꯔ ꯇꯞꯄꯩ ꯑꯈꯣꯏ ꯇꯤꯚꯤꯗ ꯌꯦꯡꯕꯅꯦꯕ
ꯑꯥ
ꯑꯩꯈꯣꯏ ꯅꯥꯀꯟꯗ ꯂꯩꯕ ꯌꯨꯝꯅꯀꯣ ꯍꯥꯟꯅ ꯂꯥꯎꯋꯦ ꯑꯗꯣ ꯃꯊꯪꯗ ꯑꯩꯈꯣꯏꯅ ꯑꯃꯨꯛ ꯂꯥꯎꯋꯦ
ꯍꯣꯏ ꯑꯗꯨꯃꯥꯏ ꯍꯦꯛ ꯍꯦꯛ ꯇꯧꯕ ꯑꯩꯒꯤꯁꯨ
ꯑꯗꯨꯅꯦ ꯕꯤꯠ ꯂꯩꯇꯕꯅꯦ ꯑꯗꯨꯒꯤ ꯀꯩ ꯍꯥꯏꯕ ꯊꯣꯡ ꯊꯤꯡꯒꯣ ꯃꯣꯏ ꯇꯥꯗꯅꯤꯉꯥꯏꯅꯦ ꯑꯩꯈꯣꯏ ꯅꯨꯡꯉꯥꯏꯌꯦ ꯅꯨꯡꯉꯥꯏꯌꯦ ꯋꯥꯊꯤꯅꯀꯣ ꯋꯥꯊꯤ ꯈꯛ ꯇꯧꯔꯒ ꯂꯩꯕꯗꯣ
ꯇꯨꯝꯃꯥꯗꯣꯏꯔꯥ ꯅꯪꯁꯨ
ꯇꯥꯕ꯭ꯔꯣ ꯇꯥꯕ꯭ꯔꯣ ꯑꯣ ꯑꯩꯗꯤ ꯇꯥꯏꯌꯦ
ꯑꯣ ꯎꯝ ꯍꯣꯏ ꯉꯥꯢꯀꯣ ꯎꯝ ꯑꯗꯨꯝ ꯄꯥꯏꯌꯣ ꯑꯗꯨꯒ ꯃꯥ ꯌꯦꯡꯉꯣꯀꯣ ꯌꯦꯡꯉꯣ ꯍꯥꯏꯕꯗꯤ
ꯎꯝ